ꯍꯜꯂꯣ ꯑ ꯇꯥꯏꯌꯦ
ꯀꯩꯗꯧꯔꯤꯒꯦ
ꯍꯤꯞꯄꯤꯌꯦ ꯐꯥꯃꯨꯡ ꯗ
ꯀꯥꯏꯕ
ꯄ꯭ꯂꯦ ꯄ꯭ꯂꯦ
ꯑꯣ ꯆꯥꯛ ꯆꯥꯔꯕꯣ
ꯆꯥꯔꯦ ꯍꯣꯏ ꯅꯪꯗꯤ
ꯆꯥꯔꯦ ꯍꯧꯖꯤꯛꯇ ꯆꯥꯗ ꯉꯥꯔꯦ
ꯎꯝ ꯀ ꯏꯟꯁꯥꯡ ꯆꯥꯒꯦ
ꯉꯁꯤꯗꯤ ꯌꯦꯟ ꯆꯥꯔꯦ ꯅꯪꯗꯤ
ꯏꯁ ꯍꯥꯎꯁꯦꯅ ꯌꯦꯟꯗꯦ ꯑꯩꯗꯤ ꯀꯩꯅꯣ ꯆꯥꯏ ꯎꯁꯣꯏ ꯆꯥꯏ
ꯑꯩꯁ ꯎꯁꯣꯏꯁꯨ ꯍꯥꯎꯒꯅꯦ
ꯏꯁ ꯑꯩꯈꯣꯏꯗꯤ ꯆꯥꯃꯟꯕꯒꯤ ꯆꯥꯅꯤꯡꯗ꯭ꯔꯦ ꯑꯃꯨꯛꯀ
ꯎꯁꯣꯏꯔꯣ ꯍꯥꯏꯁꯦ
ꯎꯝ ꯕꯦꯝꯕꯨꯁꯨꯠ ꯅꯠꯇ꯭ꯔꯣ
ꯑ ꯃꯥꯅꯦ
ꯎꯝ ꯆꯥꯃꯟꯕꯒꯤ ꯆꯥꯅꯤꯡꯗ꯭ꯔꯦꯕ
ꯑꯗꯨꯝ ꯍꯥꯎꯕꯅꯦ ꯑꯗꯨ ꯆꯥꯕꯗꯣ ꯀꯩꯅꯣ ꯎꯝ
ꯍꯥꯎ ꯑ ꯉꯛꯑꯦ ꯍꯥꯟꯅ ꯆꯥꯕꯗꯗꯤ ꯍꯥꯎꯋꯦꯕ ꯑꯗꯣ ꯆꯃꯟꯕꯒꯤ ꯑꯃꯨꯛꯀ ꯍꯥꯎꯗ꯭ꯔꯦꯕ
ꯑꯥ ꯑꯗꯨꯗꯤ ꯑꯇꯣꯞꯄ ꯏꯟꯁꯥꯡ ꯆꯥꯒꯦ ꯌꯥꯗ꯭ꯔꯥ
ꯍꯥꯥ
ꯑꯇꯣꯞꯄ ꯏꯟꯖꯥꯡ ꯊꯣꯡꯕ ꯌꯥꯗ꯭ꯔꯣ
ꯑꯇꯣꯞꯄ ꯏꯟꯁꯥꯡ ꯂꯩꯇꯦ ꯑꯗꯨꯒꯤꯅꯤ ꯏꯟꯖꯥꯡ ꯌꯥꯝ ꯋꯥꯏ ꯍꯧꯖꯤꯛꯀꯥꯟ
ꯀꯩꯅꯣ ꯍꯦꯖꯥꯡ ꯍꯤꯟꯖꯥꯡ ꯋꯥꯏ ꯍꯥꯏꯗꯤ
ꯏꯟꯁꯥꯡ ꯑ ꯂꯩꯇꯦ ꯍꯥꯏꯕ
ꯑꯦꯟꯁꯡ ꯂꯩꯇꯌꯦ ꯇꯥꯏ ꯇꯥꯏ
ꯑꯝ ꯀꯩꯗꯧꯔꯝꯃꯤꯅꯣ ꯅꯪꯗꯤ
ꯁꯨꯝ ꯍꯧꯖꯤꯛꯇꯪ ꯆꯥꯛ ꯆꯥꯗ ꯂꯣꯏꯗꯉꯥꯏ ꯐꯝꯃꯝꯕꯅꯤ
ꯎꯝ
ꯅꯣꯏꯗꯤ ꯆꯥꯛ ꯉꯜꯂꯤꯅ
ꯎꯝ ꯊꯦꯡꯅ ꯆꯥꯛ ꯆꯥꯏꯅ ꯅꯣꯏꯗꯤ
ꯆꯥꯏꯌꯦ ꯑꯩꯁꯨ ꯂꯝꯖꯦꯟ ꯆꯦꯟꯕ ꯆꯠꯂꯨꯕ ꯑꯗꯨ ꯍꯜꯂꯛꯄꯗꯣ ꯃꯣꯏꯗꯤ ꯉꯟꯅ ꯆꯥꯊꯣꯛꯑꯝꯃꯦ ꯃꯥ ꯕꯕꯥꯍꯣꯏ ꯑꯩꯈꯣꯏ ꯑꯩꯗꯣ ꯊꯦꯡꯅ ꯍꯜꯂꯛꯄꯒꯤ ꯉꯥꯛꯇꯪ ꯊꯥꯔꯒ ꯏꯔꯨꯖꯊꯣꯛꯑ ꯆꯥꯔꯛꯑꯔꯕ
ꯎꯝ ꯕꯣꯜ ꯌꯦꯡꯕ꯭ꯔꯥ ꯅꯪꯗꯤ
ꯕꯣꯜꯗ ꯌꯦꯡꯕꯨꯗꯤ ꯌꯦꯡꯉꯤ ꯌꯥꯝ ꯄꯥꯛꯅ ꯏꯟꯇꯔꯦꯁꯄꯨꯗꯤ ꯂꯩꯇꯦ ꯕꯣꯜꯗ
ꯏꯁꯁ ꯄꯛꯇꯦꯍꯦ ꯅꯨꯄꯥ ꯍꯣꯏꯗꯤ ꯑꯗꯨꯝ ꯕꯣꯜꯗ ꯏꯟꯇꯔꯦꯁ ꯂꯩꯅ ꯌꯦꯡꯅ
ꯑꯩꯗꯤ ꯕꯣꯜꯗꯣ ꯄꯥꯝꯗꯕ ꯑꯩꯗꯤ ꯑꯇꯣꯞꯄ ꯄꯥꯝꯃꯦ ꯑꯩꯗꯤ ꯑꯇꯣꯞꯄ ꯁꯥꯟꯅꯕ ꯑꯗꯨ
ꯎꯝ ꯀꯩ ꯁꯥꯟꯅꯥꯕ ꯄꯥꯝꯕ꯭ꯔꯣ ꯅꯪꯗꯤ
ꯁꯅꯅꯕ ꯑꯩꯁ ꯀ꯭ꯔꯤꯀꯦꯠ ꯁꯅꯏꯌꯦ
ꯀꯔꯤꯀꯦꯠ
ꯑ ꯀ꯭ꯔꯤꯀꯦꯠ ꯁꯅꯕ
ꯍ ꯍꯣ
ꯑ ꯅꯪꯗꯤ ꯍꯧꯖꯤꯛ ꯀꯩ ꯍꯣꯠꯅꯔꯤꯒꯦ
ꯑꯩꯗꯤ ꯀꯩꯁꯨ ꯇꯧꯗꯦꯗ ꯌꯨꯝꯗ ꯑꯗꯨꯝ ꯂꯩꯌꯦꯗ ꯑꯗꯣ ꯑꯩꯈꯣꯏ ꯈꯨꯜꯒꯤ ꯁ꯭ꯀꯨꯜ ꯒꯃ ꯂꯩꯌꯦꯕ ꯑꯗꯨꯗ ꯇꯤꯆꯔ ꯇꯧꯔꯒ ꯂꯩꯌꯦ
ꯑꯁ ꯑꯗꯨꯗꯤ ꯑꯁ ꯑꯩꯒꯤ ꯂꯥꯏꯕꯛ ꯐꯕꯅꯤ ꯑꯣꯖꯥꯒ ꯋꯥꯔꯤ ꯁꯥꯟꯅꯕ ꯐꯪꯕꯁꯦ
ꯑꯩꯁ ꯏꯀꯥꯏꯕ ꯍꯧꯔꯦ
ꯏꯀꯥꯏꯒꯅꯣ ꯑꯁꯦꯡꯕꯅꯦ ꯌꯥꯝ ꯋꯥꯔꯤ ꯁꯥꯟꯅꯕꯗ ꯇꯤꯆꯔ ꯑꯃ ꯑꯩꯒꯤꯁꯦ ꯒꯥꯏꯗꯦꯟ ꯑꯃ ꯋꯥꯠ
ꯑꯩꯁ
ꯑꯗꯨ ꯑꯗꯨꯒꯤ ꯑꯗꯨꯗꯣ ꯅꯪꯒ ꯊꯦꯡꯅꯔꯕꯅꯤꯅ
ꯑꯝ
ꯑꯗꯨꯝ ꯒꯥꯏꯗ ꯇꯧꯕꯤ ꯇꯥꯕꯅꯤꯅꯦ
ꯑꯦ ꯅꯪꯗꯤ ꯁ꯭ꯀꯨꯜ ꯀꯥꯔꯤꯕ꯭ꯔꯣ ꯅꯪꯗꯤ
ꯁꯀꯨꯜꯒ ꯂꯣꯏꯔꯦ
ꯀꯂꯦꯖ ꯑꯣꯍꯣ ꯎꯝ
ꯍꯧꯖꯤꯛꯄꯨꯗꯤ ꯂꯣꯏ ꯂꯣꯏꯔꯦ
ꯐ ꯑꯗꯨꯗꯤ ꯐꯩꯌꯦ ꯐꯌꯦ
ꯑꯣ ꯑꯩꯅ ꯍꯥꯏꯔꯤꯁꯤ ꯌꯥꯗꯕ꯭ꯔꯥ
ꯍꯥꯥ
ꯒꯥꯏꯗꯦꯟ ꯑꯣꯏꯅ ꯁꯦꯟꯅ ꯇꯥꯕꯅꯦꯕ ꯑꯩꯁꯦ
ꯍꯣꯏ ꯍꯣꯏ ꯍꯣꯏ ꯌꯥꯏꯦ ꯌꯥꯏꯦ ꯀꯩ
ꯍ
ꯎꯝ ꯅꯪꯅꯦ ꯀꯩ ꯊꯕꯛ ꯇꯧꯔꯤꯅꯣ ꯍꯧꯖꯤꯛꯀꯥꯟ
ꯊꯕꯛ ꯑꯩ ꯍꯥꯏꯁꯦ ꯀ꯭ꯔꯤꯛꯀꯦꯠ ꯁꯥꯟꯅꯔꯤꯌꯦ ꯀ꯭ꯔꯤꯀꯦꯠ
ꯀ꯭ꯔꯤꯀꯦꯠ ꯈꯛꯇ
ꯀ꯭ꯔꯤꯀꯦꯠ ꯍꯥꯏꯁꯦ ꯑꯩ ꯃꯄꯥꯟ ꯂꯝꯗꯒ ꯁꯥꯟꯅꯕꯗ
ꯑꯣ ꯍꯣ ꯍꯣ ꯑꯣ ꯍꯧꯖꯤꯛꯁꯨ ꯃꯄꯥꯟ ꯂꯣꯝꯗ ꯂꯩꯕ꯭ꯔꯥ
ꯂꯩꯇꯦ ꯑꯩ ꯊꯣꯛꯂꯛꯑꯦ
ꯑꯣ ꯍꯣ
ꯊꯣꯛꯣꯛꯂꯛꯇ ꯉꯥꯏꯔꯤ ꯍꯞꯇꯥ ꯑꯃ ꯑꯅꯤꯃꯨꯛ ꯐꯥꯗꯉꯥꯏ
ꯑꯣ ꯐꯩꯌꯦ ꯑꯗꯨꯗꯤ ꯑꯗꯨꯒꯨꯝꯕꯗꯁꯨ ꯁꯥꯅꯕꯗꯣ ꯐꯖꯕꯅꯦ ꯒꯦꯝ ꯅꯨꯄꯥꯁꯦ ꯒꯦꯝꯗ ꯑꯗꯨꯝ ꯁ ꯎ ꯀꯩꯅꯣ ꯇꯧꯔꯒ ꯁꯥꯟꯅꯕꯗꯣ
ꯑꯗꯨꯅꯦ ꯑꯝ ꯑꯩꯁꯨ ꯍꯥꯟꯅꯗꯒꯤ ꯑꯗꯨꯝ ꯒꯦꯝꯁꯦ ꯄꯥꯝꯖꯔꯛꯄ ꯍꯥꯏꯇꯥꯔꯦ ꯈꯔ
ꯑꯣ ꯐꯨꯠꯕꯣꯜꯁꯦ ꯍꯦꯟꯅ ꯄꯛꯆꯩꯌꯦꯕ
ꯑ ꯕꯣꯜꯁꯨ ꯄꯥꯝꯕ ꯃꯌꯥꯝ ꯌꯥꯎꯋꯦ ꯑꯩꯗꯤ ꯈꯣꯏꯗꯥꯗꯦꯕ ꯕꯣꯜꯖꯦꯗꯤ ꯍꯩꯔꯝꯗꯔ꯭ꯗꯤ
ꯎꯝ
ꯍꯥꯏꯗꯤ ꯅꯪ ꯐꯨꯠꯕꯣꯜꯒꯤꯗꯤ ꯀꯩ ꯇꯤꯝꯅꯣ ꯅꯪꯒꯤꯗꯤ
ꯐꯨꯠꯕꯣꯜ ꯍꯥꯏꯗꯤ ꯍꯧꯖꯤꯛ ꯀꯥꯟꯔꯣ
ꯑꯥ ꯅꯪꯒꯤ ꯁꯞꯄꯣꯔꯠ ꯀꯩꯗ ꯇꯧꯒꯦ ꯑꯁ
ꯕꯖꯤꯜ ꯕ꯭ꯔꯥꯖꯤꯜ ꯑ ꯅꯦꯃꯥꯔꯅꯦ ꯑ ꯅꯪ ꯅꯪꯗꯤ
ꯑꯩꯗꯤ ꯄꯣꯔꯇꯨꯒꯜ
ꯏꯁ ꯔꯣꯅꯦꯜꯗꯣ
ꯄꯥꯃꯦ ꯀꯨꯏꯔꯦ ꯄꯥꯝꯕ ꯑꯗꯨꯅ
ꯍꯣꯏ ꯃꯥ ꯋꯥꯡ ꯆꯥꯎꯕꯗꯤ ꯐꯖꯩꯌꯦ ꯑꯗꯣ ꯑꯗꯨ ꯑꯣꯏꯔꯗꯤ ꯑꯗꯨ ꯑꯣꯏꯔꯁꯨ ꯑꯩꯗꯤ ꯑꯩꯒꯤ ꯇꯥꯏꯞ ꯅꯠꯇꯦ ꯐꯖꯠꯗꯦ
ꯑꯩꯗꯤ ꯐꯖꯗꯕꯩ ꯅꯠꯇꯦ ꯑꯩꯗꯤ ꯃꯥꯒꯤ ꯐꯤꯠꯅꯦꯁꯇꯣ
ꯑꯥ
ꯃꯥꯏ ꯐꯤꯠꯅꯦꯁꯇꯣ ꯄꯥꯝꯕ ꯍꯥꯏ ꯇꯥꯏ
ꯎꯝ ꯃꯦꯁꯤꯗꯤ ꯇꯜꯂꯦ ꯑꯩꯗꯤ
ꯇꯜꯂꯦ ꯏꯁ ꯃꯦꯁꯤ ꯄꯥꯝꯗꯞ ꯃꯦꯁꯤ ꯄꯥꯝꯅꯕ ꯃꯌꯥꯝ ꯑꯃ ꯌꯥꯎꯋꯤ
ꯎꯝ ꯑꯩꯗꯤ ꯇꯜꯂꯦ ꯃꯥꯒꯤ ꯁꯛꯇꯨꯒꯥ ꯃꯥꯒꯤ ꯀꯔꯤ ꯍꯥꯏꯖꯤꯔꯥ ꯑꯤ
ꯎꯝ
ꯍꯩꯅꯗꯦ ꯑꯩꯗꯤ
ꯑꯩꯖꯨ ꯄꯥꯝꯗꯦ ꯃꯦꯁꯤꯗꯤ
ꯎꯝ
ꯑꯩꯗꯤ ꯀꯩꯅꯣ ꯄꯥ
ꯗꯨꯅꯦ ꯁꯛ ꯌꯥꯝ ꯃꯥ ꯅꯦꯝꯕꯅꯦ ꯑꯩꯅ ꯐꯖꯕ ꯁꯛꯁꯨ ꯐꯖꯩꯌꯦ
ꯅꯤꯁꯤ ꯁꯥꯟꯅꯒꯅꯤꯅ ꯅꯦꯃꯥꯔꯒ ꯅꯣꯔꯋꯦ ꯅꯤꯁꯤ ꯁꯥꯟꯅꯒꯅꯤꯅ ꯋꯥꯟ ꯊꯥꯔꯇꯤꯗ
ꯑ ꯁꯥꯟꯅꯗꯣꯏꯅꯤ
ꯍꯥꯥ
ꯑꯥ ꯁꯥꯟꯅꯅꯤ
ꯍꯣꯏ
ꯑꯗꯨꯗꯤ ꯅꯪꯒꯤ ꯋꯥꯟ ꯊꯥꯔꯇꯤꯗ ꯍꯧꯒꯠꯂꯒ ꯌꯦꯡ ꯇꯥꯕꯅꯤꯅꯦ
ꯈꯪꯗꯦ ꯑꯗꯣ ꯍꯧꯖꯤꯛ ꯏꯃꯥ ꯀꯩꯅꯣꯗ ꯆꯠꯂꯒ ꯑ ꯌꯦꯡ ꯆꯠ ꯌꯦꯡꯕ ꯆꯠꯁꯤꯔꯥꯅ ꯈꯜꯂꯤꯕ ꯑꯗꯣ ꯍꯧꯖꯤꯛꯁꯦ
ꯑꯣ ꯅꯣꯏ ꯍꯣꯜꯗ ꯀꯥꯞꯄ꯭ꯔꯣ ꯀꯩꯅꯣꯝꯗ ꯄ꯭ꯔꯣꯖꯦꯛꯇꯔ ꯀꯥꯞꯄꯤꯔꯣ
ꯑ ꯄ꯭ꯔꯣꯖꯦꯛꯇꯔ ꯀꯥꯞꯄꯦ ꯄꯨꯟꯅ ꯑꯗꯨꯃꯥꯏꯅ ꯎꯝ ꯄ꯭ꯔꯣꯖꯦꯛꯇꯔ ꯀꯥꯞꯔꯒ ꯄꯨꯟꯅ ꯌꯦꯡꯉ ꯐꯖꯩꯗꯅ ꯅꯨꯡꯉꯥꯏꯌꯦꯗꯅ
ꯑꯗꯨꯁꯨ ꯅꯨꯡꯉꯥꯏꯌꯦ ꯑꯥ ꯅꯨꯡꯉꯥꯏꯌꯦ
ꯎꯝ
ꯑꯗꯨꯃꯥꯏꯅ ꯌꯦꯡꯅꯤꯡꯉꯦ ꯑꯩꯖꯨ
ꯅꯪꯗꯤ ꯐꯣꯟꯗ ꯌꯦꯡꯕ꯭ꯔꯣ ꯅꯪꯗꯤ
ꯐꯣꯟꯗ ꯐꯣꯟꯗ ꯌꯦꯡꯉꯤ ꯅꯠꯇ꯭ꯔꯒ ꯇꯤꯚꯤꯗ ꯌꯦꯡꯉꯤ
ꯑꯣ
ꯑꯗꯨꯃꯥꯏꯅ ꯌꯦꯡꯉꯤ
ꯐꯣꯟꯅ ꯏꯁꯝ ꯁꯝꯃꯦꯗ ꯍꯧꯖꯤꯛꯇꯤ
ꯁꯝꯔꯁꯨ ꯃꯊ ꯑꯩ ꯑꯦ ꯏꯊꯟ-ꯊꯟꯗ ꯌꯦꯡꯕꯗꯣ ꯅꯨꯡꯉꯥꯏꯇꯦꯗꯅ ꯑꯗꯨꯒꯨꯝꯕꯗꯤ ꯒ꯭ꯔꯨꯞ ꯒ꯭ꯔꯨꯞ ꯌꯦꯡꯔꯒ ꯁꯞꯄꯣꯔꯇꯔ ꯇꯧꯔꯒ ꯑꯗꯨꯝ ꯌꯦꯡꯕꯗꯨꯅ ꯅꯨꯡꯉꯥꯏꯅ
ꯎꯝ ꯑꯩꯅ ꯑꯩꯈꯣꯏ ꯑꯩꯈꯣꯏꯒꯤ ꯏꯅꯥꯎꯅꯨꯄꯥ ꯑꯃꯒ ꯌꯦꯡꯕ
ꯎꯝ ꯍꯧꯖꯤꯛꯔꯣ
ꯑꯗꯨꯒꯤ ꯑꯥ ꯍꯧꯖꯤꯛꯇꯤ ꯌꯦꯡꯗꯦ ꯑꯩ ꯐꯣꯟꯗ ꯅꯠꯇꯦ ꯇꯤꯚꯤꯗ ꯑꯩ ꯍꯧꯖꯤꯛꯄꯨꯗꯤ ꯏꯇꯣꯝꯗ ꯂꯩ
ꯎꯝ ꯅꯪꯒꯤ ꯁꯤꯕ꯭ꯂꯤꯡ ꯀꯌꯥꯔ
ꯁꯤꯕ꯭ꯂꯤꯡ
ꯑꯥ
ꯑꯍꯨꯝ ꯅꯣꯏꯒꯤꯗꯤ
ꯑꯣ ꯑꯩꯈꯣꯏꯒꯤ ꯃꯔꯤ
ꯃꯔꯤ ꯅꯨꯄꯥ ꯀꯌꯥ ꯅꯨ
ꯎꯝ ꯑꯅꯤ ꯑꯅꯤ ꯍꯥꯞ ꯍꯥꯞ
ꯅꯪꯅ ꯀꯌꯥꯁꯨꯕ
ꯑꯩꯅ ꯑꯅꯤꯁꯨꯕ
ꯑꯩꯁ ꯑꯗꯨꯗꯤ ꯌꯥꯏꯃꯅ ꯇꯥꯔꯦꯅꯦ
ꯍꯣꯏ
ꯍꯥ
ꯀꯔꯤꯕ
ꯑꯗꯨꯗꯤ ꯌꯥꯏꯃ ꯇꯥꯔꯦꯕ
ꯌꯥꯏꯃ ꯌꯥꯏꯃ ꯍꯥꯏꯗꯤ ꯀꯔꯤꯔꯣ ꯒ꯭ꯌꯥꯟ ꯇꯥꯗꯦ ꯃꯤꯇꯩꯂꯣꯟ ꯐꯖꯅ ꯍꯥꯏꯗꯦꯕ
ꯑꯣ ꯃꯤꯗꯜ ꯍꯥꯏꯕ
ꯗꯜ ꯑꯣ ꯑꯣ ꯑꯣ ꯃꯌꯥꯏꯗ ꯍꯥꯏꯕ꯭ꯔꯣ ꯃꯌꯥꯏ ꯍꯥꯏꯕ꯭ꯔꯣ ꯑꯣ ꯅꯪꯅ ꯌꯥꯏꯃ ꯌꯥꯏꯃ ꯍꯥꯏꯕꯒꯤ ꯒ꯭ꯌꯥꯟ ꯇꯥꯗꯕ
ꯎꯝ
ꯍꯝ
ꯌꯥꯝ ꯐꯩꯗ ꯑꯗꯨꯃꯥꯏꯅ ꯍꯣꯠꯅꯧ ꯑꯣ ꯀꯟꯅ
ꯎꯝ
ꯗꯗꯥ ꯍꯣꯏꯗꯤ ꯀꯩꯀꯩ ꯇꯧꯒꯦ
ꯀꯦꯝ ꯇꯧꯗꯦꯗ ꯃꯣꯏꯁꯨ ꯑꯗꯨꯝ ꯊꯕꯛ ꯑꯃ ꯑꯗꯨꯝ ꯇꯧꯔꯒ ꯂꯩꯌꯦ
ꯇꯨꯝ ꯆꯪꯉꯕꯣ
ꯍꯥꯥ
ꯇꯨꯝꯕ ꯆꯪꯉꯕꯣꯕ
ꯍꯝ ꯇꯨꯝꯅꯤꯡꯗ꯭ꯔꯤꯌꯦ
ꯀꯩꯗꯧꯔꯝꯃꯤꯕ
ꯍꯧꯖꯤꯛꯀꯥꯟꯗꯤ ꯍꯣꯏ ꯉꯟ-ꯉꯟꯅ ꯇꯨꯝꯅꯤꯡꯉꯦ ꯑꯩꯗꯤ ꯑꯗꯣ ꯍꯧꯖꯤꯛꯇꯤ ꯇꯨꯝꯕꯨꯗꯤ ꯇꯨꯝꯅꯤꯡꯗ꯭ꯔꯤꯌꯦ ꯍꯣꯔꯦꯟ ꯈꯔ ꯂꯩꯔꯤꯗꯤ ꯇꯨꯝꯅꯤꯡꯕ ꯍꯧꯔꯅꯤ
ꯑꯗꯨ ꯉꯟ-ꯉꯟꯅ ꯇꯨꯝꯗꯕ ꯌꯥꯗꯦ ꯑꯩꯗꯤ ꯑ-ꯉꯟ- ꯉꯟꯅ ꯇꯨꯝꯃꯤ
ꯉꯁꯤꯗꯤ ꯐꯣꯟ ꯑꯦ ꯉꯁꯤꯗꯤ ꯕꯣꯜ ꯌꯦꯡꯒꯦ ꯍꯥꯏꯔꯗꯤ ꯑꯗꯨꯝ ꯐꯖꯅ ꯌꯦꯟ ꯇꯨꯝꯗ꯭ꯔꯤꯀꯥꯟꯒꯤ ꯕꯣꯜ ꯌꯦꯡꯒꯦꯅ ꯑꯗꯨꯝ ꯈꯜꯂ ꯂꯩꯅꯦ ꯑꯗꯨꯒ ꯃꯇꯝ ꯌꯧꯗ꯭ꯔꯤꯉꯩꯗ ꯇꯨꯝꯕꯅ ꯍꯥꯜꯂꯅꯤ
ꯅꯪꯔꯕ
ꯍꯣꯏ
ꯑꯦꯂꯥꯔꯝ ꯊꯝꯃꯣ ꯌꯥꯗ꯭ꯔꯣ
ꯑꯦꯂꯥꯔꯝ
ꯎꯝ
ꯑꯦꯂꯥꯝ ꯊꯝꯃꯁꯨ ꯆꯞ ꯃꯥꯟꯅꯩꯗ ꯈꯪꯂꯁꯨ ꯍꯧꯒꯠꯄ ꯉꯝꯃꯔꯣꯏꯕ ꯑꯩꯗꯤ
ꯑꯣ ꯑ ꯑꯗꯨꯅꯪ ꯀꯩꯅꯣꯝ ꯇꯧꯔꯒ ꯇꯨꯝꯒ꯭ꯔꯕꯅꯤ ꯍꯥ
ꯅꯪꯗꯤ ꯌꯦꯡꯕ꯭ꯔꯣꯕ ꯕꯣꯜ
ꯕꯣꯜ ꯌꯦꯡꯉꯤ ꯌꯦꯡꯉꯁꯨ ꯑꯩꯗꯤ ꯑꯍꯤꯡ ꯑꯍꯤꯡ ꯍꯧꯒꯠꯂꯒ ꯌꯦꯡꯕꯗꯨꯗꯤ ꯌꯦꯡꯗꯦ
ꯑꫭ
ꯑꯩ ꯄꯣꯔꯇꯨꯒꯥꯜꯒꯨꯝꯕ ꯂꯩꯔꯗꯤ ꯌꯦꯡꯉꯦ ꯑꯇꯩꯗꯗꯤ ꯌꯦꯡꯗꯦ
ꯍꯣꯏ ꯃꯇꯝꯗꯣ ꯆꯅꯥꯗꯦꯕꯀꯣ ꯑꯩꯈꯣꯏꯗꯤ
ꯆꯅꯥꯗꯦ ꯑꯗꯨꯅꯤ ꯑꯗꯨꯅꯦ ꯄꯨꯡ ꯑꯃꯗ ꯑꯃꯨꯛ ꯂꯩꯅꯤ ꯑꯃꯒ ꯑꯗꯨꯗꯤ ꯍꯧꯒꯠꯄꯁꯨ ꯉꯝꯃꯣꯏ
ꯎꯝ
ꯑꯗꯨꯅꯤ
ꯑꯗꯨꯅꯦ ꯎꯝ ꯗꯦ ꯇꯥꯏꯝꯒꯨꯝꯕꯗ ꯂꯩꯔꯗꯤ ꯑꯩꯈꯣꯏꯒꯤꯗꯤ ꯐꯗꯣꯏꯕ ꯑꯗꯨꯒ ꯑꯩꯈꯣꯏꯗꯤ ꯗꯦ ꯇꯥꯏꯝꯒꯨꯝꯕꯗꯣ ꯃꯣꯏꯒꯤꯗꯤ ꯃꯝꯅ ꯂꯩꯔꯝꯒꯅꯦꯕ
ꯃꯥꯅꯦ ꯑꯗꯨ
ꯌꯥꯝꯅ ꯅꯨꯡꯉꯥꯏꯅ ꯂꯩꯔꯝꯗꯨꯏ ꯃꯥꯜꯂꯦ
ꯀꯗꯥꯏꯗꯒꯤꯅꯣꯗꯥ ꯍꯨꯝ ꯀꯗꯥꯏꯗꯒꯤ ꯅꯨꯡꯉꯥꯏꯕꯅꯣꯗ
ꯅꯨꯡꯉꯥꯏꯇꯕ꯭ꯔꯥ ꯍꯥꯏꯁꯦ
ꯅꯨꯡꯉꯥꯏꯇꯦ
ꯀꯩꯒꯤ ꯅꯨꯡꯉꯥꯏꯇ꯭ꯔꯤꯕꯥ
ꯈꯪꯗꯦꯗ ꯑꯗꯨꯝ ꯅꯨꯡꯉꯥꯏꯇꯕ ꯐꯥꯎꯋꯦ ꯑꯩꯁ
ꯐꯩꯌꯦ ꯍꯥꯏꯗꯤ ꯅꯪꯅ ꯍꯣꯠꯅꯔꯤ ꯈꯣꯠꯂꯤꯕ ꯇꯧꯔꯤꯗꯣ ꯍꯥꯏꯗꯤ ꯑꯣꯖꯥ
ꯏꯁ ꯑꯣꯖꯥ ꯃꯆꯥ ꯑꯗꯨꯝ ꯇꯧꯋꯦ ꯍꯥꯏꯕ ꯋꯥꯅꯤꯗ ꯀꯔꯤꯁꯨꯨꯝꯅ ꯈꯪꯕ ꯅꯠꯇꯦ